ꯍꯥꯎ
ꯑꯥꯎ ꯇꯥꯃꯣ ꯀꯃꯥꯏ ꯀꯃꯥꯏꯅ ꯇꯧꯔꯤꯒꯦ ꯍꯧꯖꯤꯛꯀꯥꯟꯁꯤꯕꯣ
ꯅꯨꯡꯉꯥꯏꯔꯤꯌꯦ ꯍꯧꯖꯤꯛꯀꯥꯟꯁꯦ
ꯑꯣ ꯑꯗꯨꯗꯤ
ꯑꯩꯈꯣꯏ ꯆꯠꯄ ꯈꯣꯠꯄ ꯊꯧꯗꯣꯛ ꯋꯥꯊꯣꯛ ꯑꯃ ꯑꯃ ꯀꯨꯡꯗꯕ꯭ꯔꯣ ꯀꯃꯥꯏꯅ ꯇꯧꯔꯤꯒꯦ
ꯑꯗꯨꯅꯤꯅꯦ ꯑꯩꯁꯨ ꯍꯥꯏꯁꯤꯔꯅ ꯇꯧꯔꯝꯃꯤꯁꯤ ꯍꯧꯖꯤꯛꯁꯦ ꯑꯥ ꯊꯥꯏꯅ ꯐꯩꯔꯦꯟ ꯂꯝꯇꯥ ꯂꯨꯍꯣꯡꯕ ꯃꯇꯝ ꯍꯥꯏꯕꯗꯣ ꯑꯗꯨꯃꯥꯏꯅ ꯅꯣꯡꯃꯗ ꯂꯨꯍꯣꯡꯕ ꯑꯍꯨꯝꯒ ꯊꯦꯡꯅꯕ ꯑꯗꯨꯝ ꯃꯇꯇꯣꯟ ꯂꯥꯛꯄ ꯑꯗꯨꯝ ꯌꯥꯎꯔꯦ
ꯃꯥꯅꯦ ꯃꯥꯅꯦ ꯑꯩꯈꯣꯏ ꯑꯩꯈꯣꯏ ꯁ꯭ꯋꯥꯏꯗꯁꯨ ꯊꯥꯏꯅ ꯐꯥꯏꯔꯦꯟ ꯂꯝꯇꯥꯗ ꯌꯥꯝ ꯀꯟꯅ ꯂꯨꯍꯣꯡꯉꯝꯕꯗꯣ ꯍꯧꯖꯤꯛꯇꯤ ꯏꯉꯥ ꯏꯉꯦꯟꯁꯤꯗ ꯊꯛꯈꯠꯇꯅ ꯍꯣꯡꯗꯅ ꯌꯥꯝꯅ ꯆꯠꯊꯣꯛ ꯆꯠꯁꯤꯟ ꯆꯠꯄꯗ ꯑꯋꯥꯕ ꯑꯃ ꯑꯣꯏꯔꯕꯅꯤ
ꯑꯗꯨꯅꯤ ꯑꯩꯈꯣꯏꯁꯦꯁꯨꯅꯤ ꯏꯉꯥ ꯏꯉꯦꯟꯁꯤꯒꯤꯗ ꯅꯣꯡ ꯃꯇꯝꯁꯦ ꯆꯠꯊꯣꯛ ꯆꯠꯁꯤꯟ ꯈꯨꯗꯣꯡ ꯆꯥꯗꯦ ꯑꯗꯅ ꯍꯥꯟꯅꯗꯤ ꯌꯥꯝ ꯍꯣꯡꯅꯔꯝꯗꯕꯅꯤ ꯑꯗꯣ ꯍꯧꯖꯤꯛꯇꯤ ꯐꯖꯅ ꯍꯣꯡꯅꯔꯦ ꯑꯗꯨꯅ ꯍꯟꯗꯛꯇꯤ ꯊꯧꯗꯣꯛ ꯋꯥꯊꯣꯛꯆꯠ ꯄꯗꯗ ꯌꯨꯝꯒꯤ ꯊꯕꯛꯀ ꯅꯤꯡꯊꯤꯅ ꯇꯧꯕ ꯉꯝꯗꯕꯗꯧꯅ
ꯑꯉꯥꯡ ꯅꯨꯕꯤꯗꯤ ꯀꯃꯥꯏꯟ ꯇꯧꯔꯤꯒꯦ ꯂꯥꯏꯔꯤꯛ ꯇꯝꯕ ꯁ꯭ꯀꯨꯜ ꯆꯠ ꯄꯥꯇꯪ ꯀꯃꯥꯏ ꯀꯃꯥꯏ ꯇꯧꯅꯔꯤꯒꯦ
ꯑꯁ ꯍꯧꯖꯤꯛꯇꯤ ꯃꯣꯏꯒꯤ ꯄꯩꯈꯥ ꯂꯣꯏꯕꯒꯤ ꯁꯝꯃꯔ ꯚꯦꯀꯦꯁꯟ ꯊꯥꯔꯤ ꯑꯗꯨꯅ ꯈꯔ ꯋꯥꯏ ꯁꯪꯉꯤ ꯑꯁ ꯂꯨ ꯃꯔꯛ ꯑꯃ ꯄꯩꯈꯥ ꯇꯧꯕ ꯄꯩꯈꯥ ꯇꯧ ꯃꯇꯝꯗꯨꯗꯗꯤ ꯂꯨꯍꯣꯡ ꯈꯣꯡꯗꯣꯡꯕꯕꯨ ꯆꯠꯀꯗ꯭ꯔꯥ ꯑꯗꯒꯤ ꯑꯉꯥꯡꯁꯤꯡꯒꯤꯕꯨ ꯑꯦꯔꯦꯟꯖ ꯇꯧꯒꯗ꯭ꯔꯥ ꯑ ꯄꯨꯜꯂꯞ ꯆꯤꯡꯅꯕꯤꯅꯤ
ꯎꯝ ꯑꯁ ꯑꯈꯣꯏꯁꯨ ꯑꯉꯥꯡꯖꯤꯡꯖꯦ ꯁ꯭ꯀꯨꯜ ꯆꯠꯅꯕ ꯂꯥꯛꯅꯕꯗ ꯑꯌꯨꯛ ꯉꯟꯅ ꯍꯧꯒꯠꯄꯗꯣ ꯀꯣꯏꯆꯦꯟ ꯆꯦꯟꯗꯅ ꯇꯧꯅꯩ ꯑꯈꯣꯏꯁꯨ ꯑꯉꯥꯡꯁꯤꯡ ꯄꯩꯈꯥ ꯇꯧꯗꯅ ꯊꯤꯟꯗꯣꯛ ꯊꯤꯟꯖꯤꯟ ꯑꯃꯨꯛ ꯇꯧ ꯃꯄꯥꯅ ꯑꯃꯨꯛ ꯂꯧ ꯆꯠ ꯆꯠꯊꯣꯛ ꯆꯠꯁꯤꯟꯗ ꯑꯋꯥꯕ ꯑꯝꯃꯤ ꯄꯩꯈꯥ ꯂꯣꯏꯗꯅ ꯍꯧꯖꯤꯛꯇꯤ ꯁꯝꯃꯔ ꯚꯦꯀꯦꯁꯟ ꯑꯃꯨꯛ ꯊꯥꯗꯅ ꯈꯤꯇꯪꯗꯤ ꯀꯣꯝꯃꯦ ꯑꯗꯨꯁꯨ ꯑꯉꯥꯡꯒꯩꯁꯦ ꯁꯦꯟꯅꯗ꯭ꯔꯗꯤ ꯌꯥꯗꯃꯃꯤꯅ ꯁꯦꯟꯅꯔꯤ ꯃꯣꯏꯁꯦ ꯑꯗꯨꯝ ꯊꯥꯗꯣꯛꯄꯗꯤ ꯌꯥꯗꯦꯕ ꯂꯩꯀꯥꯏꯒꯤ ꯊꯧ ꯗꯣꯛ ꯋꯥꯊꯣꯛꯁꯨ ꯆꯠꯇꯕ ꯌꯥꯗꯦ ꯌꯥꯎꯗ ꯌꯥꯗꯦ ꯑꯗꯨꯅ ꯀꯣꯏꯆꯦꯟ ꯆꯦꯟꯅ ꯏꯃꯨꯡ ꯑꯃꯒ ꯑꯃꯒ ꯑꯃꯨꯛ ꯁꯤꯟꯗꯣꯛꯀ ꯁꯤꯟꯖꯤꯟ ꯇꯧꯅꯔꯒ ꯅꯪꯅ ꯅꯪꯅꯕ ꯆꯠꯂꯤ
ꯑꯗꯨꯅꯤ ꯀꯩꯅꯣꯁꯦ ꯊꯧꯗꯣꯛ ꯋꯥꯊꯣꯛꯀ ꯄꯔ꯭ꯈꯥꯒ ꯄꯥꯕꯒꯤ ꯑꯃ ꯍꯧꯖꯤꯛꯅ ꯑꯃꯨꯛ ꯁꯨꯇꯤ ꯊꯥꯕꯒꯤ ꯑꯉꯥꯡꯁꯤꯡꯁꯤꯅ ꯄꯩꯈꯥ ꯍꯥꯡꯕꯒꯤ ꯊꯕꯛ ꯍꯥꯡꯕꯒꯤ ꯂꯥꯏꯔꯤꯛ ꯄꯥꯎ ꯍꯥꯏꯕꯁꯨ ꯑꯗꯨꯝ ꯄꯥꯕ ꯌꯥꯗꯕ ꯑꯗꯒꯤ ꯃꯣꯏꯅ ꯁꯥꯟꯅꯐꯝ ꯈꯪꯗꯕꯒꯤ ꯇꯧꯕ ꯍꯧꯖꯤꯛꯅ ꯑꯉꯥꯡ ꯁꯦꯟꯅꯕ ꯒꯤ ꯄ꯭ꯔꯣꯕ꯭ꯂꯦꯝꯁꯨ ꯑꯗꯨꯝ ꯂꯩꯔꯤꯕꯅꯤ
ꯆꯥꯛ ꯏꯁꯤꯡꯗꯤ ꯍꯣꯠꯅꯕꯤꯔꯦ ꯇꯃꯣ
ꯎꯝ ꯆꯥꯔꯦ ꯉꯁꯤ ꯅꯨꯡꯗꯥꯡꯒꯤꯗꯤ
ꯑꯌꯨꯛꯀ ꯅꯨꯃꯤꯗꯥꯡꯒ ꯏꯟꯖꯥꯡꯖꯤꯖꯨ
ꯃꯥ
ꯈꯟꯕꯗv ꯁꯤꯁꯨ ꯑꯋꯥꯕ ꯑꯝꯅꯤ ꯑꯉꯥꯡꯒꯩꯅ ꯆꯥꯅꯤꯡꯉꯦ ꯍꯥꯏꯅꯤ ꯑꯈꯣꯏꯅ ꯑꯃꯨꯛ ꯆꯥꯅꯤꯡꯉꯣꯏ ꯃꯣꯏꯅ ꯑꯃꯨꯛ ꯆꯥꯅꯤꯡꯗꯦ ꯍꯥꯏꯅꯤ ꯑꯈꯣꯏꯅ ꯑꯃꯨꯛ ꯄꯥꯝꯅꯤ ꯁꯤꯁꯨ ꯑꯋꯥꯕ ꯑꯝꯅꯤ ꯇꯥꯃꯣꯒꯤꯗꯤ ꯑꯉꯥꯡ ꯀꯌꯥꯅꯣ
ꯑꯉꯥꯡ ꯑꯅꯤꯅꯤ ꯅꯨꯄꯥꯝꯆꯥ ꯑꯃ ꯅꯨꯄꯤꯝꯆꯥ ꯑꯃ ꯁꯒꯔ ꯂꯥꯛꯄꯁꯤꯗ ꯆꯥꯅꯤꯡ ꯊꯛꯅꯤꯡꯕꯁꯨ ꯑꯗꯨꯝ ꯈꯔ ꯋꯥꯠꯅꯕ ꯑꯉꯥꯡꯁꯤꯡꯁꯦ
ꯁ꯭ꯀꯨꯜꯗꯤ ꯑꯗꯨꯝ ꯊꯤꯟꯗꯣꯛ ꯊꯤꯟꯖꯤꯟ ꯇꯧꯔꯦ
ꯎꯝ ꯌꯥꯝꯅ ꯂꯥꯞꯇꯕꯅꯤꯅ ꯑꯗꯨꯝ ꯊꯤꯟꯗꯣꯛ ꯊꯤꯟꯖꯤꯟ ꯇꯧꯔꯦ ꯚꯦꯟ ꯆꯠꯍꯟꯗ꯭ꯔꯦ ꯑꯗꯨꯝ ꯑꯩꯣꯏꯅ ꯑꯗꯨꯝ ꯁꯤꯟꯅꯕ ꯑꯗꯨꯅꯅꯤ
ꯑꯩꯈꯣꯏꯁꯨ ꯊꯤꯟꯗꯣꯛꯄ ꯊꯤꯟꯖꯤꯟ ꯇꯧꯔꯤ ꯆꯦꯅ ꯆꯦꯟꯅꯗꯅ ꯑꯗꯨꯅ ꯏꯃꯨꯡꯒꯤ ꯊꯕꯛ ꯃꯌꯥꯝꯁꯦ ꯂꯣꯏꯁꯤꯜꯂꯛꯄꯗ ꯃꯣꯏ ꯂꯧꯕꯒꯤ ꯇꯥꯏꯃꯤꯡ ꯑꯃꯨꯛ ꯂꯥꯛꯀꯅꯤ ꯅꯣꯡꯉꯥꯟꯕꯒ ꯃꯣꯏ ꯆꯠꯅꯕꯒꯤ ꯑꯃꯨꯛ ꯂꯥꯛꯅꯕꯅꯦ ꯑꯍꯟꯗꯒꯤ ꯑꯃ ꯑꯃ ꯇꯧꯕꯅꯦ ꯃꯇꯝꯁꯦ ꯍꯦꯛꯇ ꯈꯪꯍꯧꯗꯦ
ꯃꯥꯅꯦ ꯃꯤ ꯃꯔꯥꯡ ꯀꯥꯏꯕꯗ ꯑꯗꯨꯝ ꯊꯕ ꯑꯗꯒꯤꯨꯜ ꯎ ꯁ꯭ꯀꯨꯜ ꯄꯨꯟꯕ ꯑꯣꯏꯗꯤ ꯑꯃꯨꯛ ꯐꯩ ꯁ꯭ꯀꯨꯜ ꯇꯣꯉꯥꯟꯕꯗꯗꯤ ꯇꯣꯉꯥꯟ ꯇꯣꯉꯥꯟ ꯊꯤꯟꯅ ꯍꯣꯠꯅꯕꯗ ꯑꯋꯥꯄꯥ ꯑꯃꯅꯤꯅꯤ
ꯃꯤ ꯋꯥꯠꯄꯁꯦ ꯍꯧꯖꯤꯛꯁꯦ ꯃꯤ ꯌꯥꯝ ꯋꯥꯠꯂꯦꯅ ꯏꯃꯨꯡ ꯃꯅꯨꯡ ꯃꯤꯒꯤ ꯁꯤꯟꯗꯣꯛ ꯁꯤꯟꯖꯤꯟꯒꯤ ꯃꯤꯁꯦ ꯂꯩꯁꯤꯜꯂꯛꯇ꯭ꯔꯦ ꯃꯤ ꯀꯩꯅꯣꯝꯃ ꯀꯩꯅꯣꯝꯃ ꯁꯤꯟꯗꯣꯛ ꯁꯤꯟꯖꯤꯟ ꯏꯃꯨꯡ ꯑꯃꯗ ꯃꯤꯁꯦ ꯌꯥꯝ ꯂꯩꯅꯔꯛꯇ꯭ꯔꯕꯅꯤꯅ ꯁꯤꯁꯨ ꯑꯋꯥꯕ ꯑꯃꯅꯤ ꯑꯅꯥ ꯑꯌꯦꯛ ꯑꯃ ꯑꯃ ꯊꯕꯛ ꯏꯪꯈꯥꯡ ꯁꯤꯟꯗꯣꯛ ꯁꯤꯟꯖꯤꯟ ꯑꯉꯥꯡ ꯅꯨꯨꯕꯤꯒꯤ ꯇꯧꯕꯁꯦ ꯃꯤ ꯌꯥꯝ ꯋꯥꯠꯅꯔꯦ ꯏꯃꯨꯡ ꯃꯅꯨꯡꯁꯦ
ꯑꯗꯨꯅꯅꯦ ꯊꯥꯏꯅ ꯑꯗꯤ ꯊꯧꯗꯣꯛ ꯋꯥꯊꯣꯛ ꯑꯃ ꯊꯣꯛꯄꯗ ꯂꯩꯀꯥꯏꯒꯤ ꯅꯨꯄꯥ ꯃꯆꯥꯁꯤꯡ ꯅꯨꯄꯤ ꯃꯆꯥꯁꯤꯡ ꯃꯧꯁꯤꯡ ꯇꯧꯔꯒ ꯍꯧ ꯍꯧ ꯇꯧꯔꯒ ꯀꯣꯟ ꯂꯤꯛꯄꯨ ꯑꯣꯏꯔꯦ ꯑꯃꯕꯨ ꯑꯣꯏꯔꯦ ꯐꯦꯡꯕ ꯆꯥꯝꯕꯕꯨ ꯑꯣꯏꯔꯦ ꯄꯨꯟꯅ ꯄꯨꯟꯅ ꯇꯧꯅꯔꯝꯕꯗꯣ ꯍꯧꯖꯤꯛꯀꯥꯟꯗꯤ ꯁꯦꯕꯥꯔꯤ ꯊꯣꯛꯂꯛꯇꯅ ꯐꯦꯡꯍꯟꯗꯅ ꯁꯝꯍꯟꯗꯅ ꯇꯧꯔꯤꯁꯦ ꯃꯤ ꯋꯥꯠꯅꯔꯛꯄꯒꯤ ꯈꯨꯗꯝ ꯑꯃꯅꯤꯅꯦ ꯁꯤꯁꯨ
ꯑꯣ ꯇꯥꯃꯣ ꯏꯃꯨꯡꯗꯤ ꯃꯤ ꯀꯌꯥꯃꯨꯛ ꯆꯥꯔꯤ ꯀꯃꯥꯏꯅ ꯇꯧꯔꯤ
ꯑ ꯑꯩꯈꯣꯏꯒꯤꯗꯤ ꯑꯍꯟꯁꯤꯡ ꯄꯨꯟꯅ ꯂꯩꯃꯤꯟꯅꯔꯤꯌꯦ ꯄꯨꯟꯅ ꯃꯤ ꯅꯤꯄꯥꯥꯟ ꯃꯨꯛ ꯆꯔꯤ
ꯑꯣ ꯑꯣ
ꯃꯥꯏ ꯃꯥꯏ ꯁꯨꯝ ꯆꯠꯅꯕꯅꯤꯅ ꯑꯗꯨ ꯃꯔꯛꯇ ꯁꯤꯟꯅꯕꯕꯨꯗꯤ ꯌꯥꯏ ꯑ ꯁꯤꯅꯒꯣ ꯅꯤ
ꯑꯩꯈꯣꯏꯁꯨ ꯃꯤ ꯇꯔꯥꯃꯥꯊꯣꯏ ꯅꯤꯊꯣꯏ ꯑꯗꯨꯃꯥꯏꯅ ꯆꯥꯔꯤ ꯑꯗꯨꯅ ꯆꯥꯎ ꯕ ꯊꯛꯄꯒꯤ ꯂꯥꯡꯅꯕ ꯍꯣꯠꯅꯕꯁꯤꯁꯨ ꯊꯕꯛ ꯑꯃꯅꯤ
ꯃꯥꯅꯦ ꯍꯧꯖꯤꯛꯀꯤ ꯃꯇꯝꯁꯤꯗꯗꯤ ꯇꯔꯥ ꯇꯔꯥꯃꯥꯊꯣꯏ ꯍꯥꯏꯁꯤ ꯑꯆꯧꯕ ꯐꯦꯃꯤꯂꯤꯁꯤꯡꯉꯛꯏꯕꯅꯤ ꯍꯧꯖꯤꯛꯇꯤ
ꯎꯝ ꯑ ꯑꯍꯟ ꯅꯨꯕꯤ ꯌꯥꯎꯁꯜꯂꯛꯄꯒꯤ ꯆꯥꯅꯕ ꯌꯥꯅꯕ ꯑꯃꯨꯛ ꯍꯣꯠꯅꯔꯛꯄ ꯄꯅ ꯑꯉꯥꯡ ꯃꯆꯥꯁꯤꯡꯒꯤ ꯑꯃꯨꯛ ꯆꯥꯕ ꯌꯥꯅꯕ ꯍꯣꯠꯅꯔꯛꯄꯅꯦ ꯑꯗꯨꯅ ꯆꯥꯛ ꯏꯁꯤꯡ ꯂꯥꯡꯕꯁꯤꯁꯨ ꯊꯕꯛ ꯑꯃ ꯑꯣꯏꯔꯤ
ꯑ ꯃꯥꯅꯦ ꯁꯥꯒꯠꯂꯛꯄꯔꯤ ꯀ ꯆꯕ ꯌꯥꯅ ꯁꯤꯟꯝꯁꯨ
ꯑꯗꯣ ꯏꯃꯥ ꯍꯣꯏ ꯕꯕꯥꯍꯣꯏꯗꯤ ꯑꯗꯨꯝ ꯀꯜꯂꯤꯕ ꯅꯠꯇ꯭ꯔꯣ ꯀꯃꯥꯏꯅ ꯇꯧꯔꯤꯒꯦ
ꯎꯝ ꯀꯜꯂꯤ
ꯑꯉꯥꯡ ꯅꯨꯕꯤꯈꯩ ꯅꯥꯕ ꯈꯣꯠꯄ ꯌꯥꯎꯗꯦ
ꯊꯣꯏꯗꯣꯛꯄ ꯌꯥꯎꯗꯦ ꯆꯥꯕ ꯊꯛꯄ ꯑꯗꯨꯝ ꯆꯦꯛꯁꯤꯟꯅ ꯄꯤꯖꯕꯅꯤꯅ ꯊꯣꯏꯗꯣꯛꯄ ꯍꯧꯖꯤꯛꯐꯥꯎꯇꯤ ꯌꯥꯎꯗꯦ ꯆꯦꯛꯁꯤꯟꯗꯕꯁꯨ ꯌꯥꯗꯕ
ꯃꯥꯅꯦ ꯃꯥꯅꯦ
ꯎꯝ ꯍꯁꯦꯅꯔꯤ
ꯃꯥꯅꯦ ꯑꯩꯈꯣꯏꯁꯨ ꯑꯍꯟ ꯌꯥꯎꯔꯤꯁꯦ ꯆꯥꯕ ꯊꯛꯄ ꯍꯧꯖꯤꯛ ꯁꯥꯒꯠꯄꯒꯤ ꯄꯪꯊꯣꯡ ꯊꯣꯡꯖꯤꯟꯕ ꯌꯥꯗꯦ ꯑꯗꯩ ꯑꯆꯝꯕ ꯈꯜꯂꯒ ꯊꯣꯡꯉꯒ ꯄꯤꯖꯩ ꯑꯗꯨꯅ ꯑꯍꯟꯒꯤꯁꯨꯨ ꯈꯟꯗ ꯌꯥꯗꯦ ꯑꯉꯥꯡꯈꯩ ꯁꯥꯟꯅꯕ ꯆꯠꯄ ꯈꯣꯠꯄ ꯏꯃꯨꯡ ꯃꯅꯨꯡ
ꯑ
ꯂꯣꯏꯁꯤꯟꯕ ꯈꯣꯠꯆꯤꯟꯕ ꯑ ꯍꯧꯖꯤꯛ ꯃꯇꯝꯁꯦ ꯃꯇꯝ ꯐꯪꯗ꯭ꯔꯦ ꯅꯨꯃꯤꯠ ꯇꯥꯕꯅ ꯍꯥꯜꯂꯦ ꯑꯗꯨꯗꯤ ꯅꯣꯡꯉꯥꯟꯕꯗꯒꯤ ꯀꯨꯝꯊꯔꯛꯄꯗꯒꯤ ꯉꯥꯛꯇ ꯄꯣꯊꯥꯗꯦ ꯊꯕꯛ ꯃꯌꯥꯝꯁꯦ ꯅꯨꯃꯤꯠ ꯇꯥꯕꯅ ꯍꯥꯜꯂꯦ
ꯃꯥꯅꯦ ꯑꯗꯣ ꯊꯑꯣꯏꯅ ꯏꯃꯨꯡ ꯃꯅꯨꯡꯒꯤ ꯑꯃ ꯑꯃ ꯀꯆꯤꯟ ꯀꯣꯏꯌꯥ ꯁꯨꯔꯗꯤ ꯃꯇꯝꯁꯨ ꯀꯣꯟꯅꯗꯦ ꯑꯣꯏꯅ ꯑꯗꯨꯒ ꯁꯨꯗ꯭ꯔꯗꯤ ꯃꯇꯝ ꯂꯦꯡꯕ ꯃꯌꯥꯝ ꯑꯃꯁꯨ ꯂꯩꯔꯤꯕꯅꯤ ꯇꯧꯔꯤꯁꯦ
ꯃꯥꯅꯦ ꯃꯥꯅꯦ ꯑꯩꯈꯣꯏꯗꯤ ꯍꯧꯖꯤꯛ ꯃꯌꯥꯝꯁꯤ ꯍꯣꯠꯅꯕꯗ ꯃꯄꯥꯟ ꯄꯨ ꯊꯣꯛꯄ ꯁꯪꯗ꯭ꯔꯦꯗ
ꯎꯝ
ꯑꯃꯃꯨꯛ ꯇꯧꯋ ꯐꯤꯁꯨ ꯐꯤꯁꯥꯝꯕꯅꯦ ꯑꯗꯒꯤ ꯀꯥꯆꯤꯟ ꯒꯣꯌꯥ ꯌꯦꯡꯕꯅꯦ ꯑꯗꯨꯅ ꯑ ꯥꯕꯤꯁꯤꯡꯁꯤꯒꯤ ꯃꯌꯥꯝꯁꯤ ꯌꯦꯡꯁꯤꯟꯕꯗ ꯃꯄꯥꯟ ꯊꯣꯛꯄ ꯏꯁꯪ ꯁꯪꯗ꯭ꯔꯦ
ꯑꯗꯨ ꯐꯔꯤꯕꯅꯤ ꯍꯥꯏꯕꯗꯤ ꯂꯅ ꯂꯩꯔꯒ ꯍꯧꯖꯤꯛꯀꯥꯟꯒꯤ ꯃꯧ ꯅꯍꯥꯁꯤꯡ ꯑꯗꯨꯗꯒꯤ ꯃꯧꯁꯤꯡ ꯄꯨꯟꯅ ꯄꯨꯟꯅ ꯇꯧꯐꯝ ꯈꯪꯗꯗꯅ ꯐꯝꯃ ꯐꯝꯃꯒ ꯂꯩꯕꯁꯨ ꯌꯥꯎꯅꯔꯤꯕꯅꯤ ꯇꯧꯔꯤꯁꯦ
ꯃꯥꯅꯤ ꯃꯥꯅꯤ
ꯎꯝ ꯊꯕꯛꯇꯣ ꯂꯩꯗꯅ ꯑꯗꯨꯝꯕꯗ ꯌꯥꯎꯗ꯭ꯔꯤꯗꯣ ꯐꯔꯤꯕꯅꯤ ꯁꯥꯖꯦꯜ ꯃꯈꯜ ꯑꯃꯅꯦ ꯍꯥꯏꯇꯥꯔꯦꯅꯦ
ꯃꯥꯅꯤ ꯃꯥꯅꯤ ꯇꯥꯃꯣ ꯑꯗꯨꯃꯥꯏꯅ ꯈꯟꯗꯣꯛꯄ ꯇꯥꯕꯅꯤ ꯑꯗꯨꯝ ꯌꯦꯡꯁꯤꯟꯗꯕꯗꯤ ꯌꯥꯗꯦ ꯏꯃꯨꯡ ꯑ ꯑꯩꯈꯣꯏꯅ ꯁꯨꯃꯥꯏꯅ ꯇꯧꯔꯒ ꯌꯦꯡꯗ꯭ꯔꯗꯤ ꯎꯝ ꯀꯩꯅꯣ ꯑꯉꯥꯡꯈꯩ ꯁꯤ ꯍꯦꯛꯇ ꯃꯦꯟ ꯃꯥꯟ ꯇꯥꯔꯣꯏꯗꯣꯏꯅꯦꯕ ꯑꯣ ꯇꯥꯃꯣ ꯐꯔꯦ ꯐꯔꯦ ꯑꯗꯨꯗꯤ ꯃꯇꯨꯡ ꯑꯃꯨꯛ ꯁꯥꯟꯅꯔꯁꯦ ꯑꯩ ꯊꯕꯛ ꯑꯝꯇ ꯂꯣꯏꯁꯤꯦ ꯆꯪꯒꯤꯌꯦ
ꯎꯝ ꯆꯃꯦ ꯊꯝ
ꯑꯥ ꯑꯥ
ꯑ